ꯑ
ꯇꯥꯕ꯭ꯔꯥ
ꯇꯥꯕ꯭ꯔ
ꯇꯥꯏ ꯇꯥꯏ ꯍꯣꯏ ꯇꯥꯏ ꯇꯥꯏ
ꯑꯣ ꯅꯦꯠꯋꯥꯔꯛ ꯈꯤꯇꯪ ꯄ꯭ꯔꯣꯕ꯭ꯂꯦꯝ ꯂꯩꯕ ꯃꯥꯜꯂꯦꯅꯦ ꯏꯕꯥꯏꯅꯤꯒꯤꯁꯦ
ꯑꯣ ꯍꯧꯖꯤꯛꯇꯤ ꯐꯥꯏꯅꯦ ꯅꯠꯇꯦ ꯌꯥꯏ
ꯍꯣꯏ ꯍꯣꯏ ꯑꯣ ꯍꯧꯟꯖꯤꯛꯇꯤ ꯐꯖꯟ ꯇꯥꯔꯦ ꯍꯣꯏ ꯎꯍꯝ
ꯎꯝ ꯅꯦꯠꯋꯥꯛ ꯁꯨ ꯎꯝ ꯆꯔꯦ
ꯑꯣ ꯑꯩꯗꯤ ꯍꯟꯖꯤꯟꯅ ꯆꯥꯏ
ꯆꯥꯔꯦ ꯑꯥ ꯀꯔꯤ ꯏꯟꯁꯥꯡ ꯆꯥꯕ꯭ꯔꯣ
ꯃꯥꯏꯔꯦꯟ ꯃꯥꯏꯔꯦꯟ ꯇꯥꯕ꯭ꯔꯥ ꯃꯥꯏꯔꯦꯟꯅ ꯆꯥꯏꯌꯦ ꯃꯥꯏꯔꯦꯟ ꯃꯥꯒꯦꯅꯅ ꯆꯥꯏ
ꯍꯥꯎꯕꯤꯗꯤꯍꯦ ꯃꯔ ꯅꯤ ꯑꯔꯦꯟ ꯃ ꯑꯝ ꯃꯅꯥꯁꯨꯨ ꯌꯥꯝ ꯍ ꯥꯎꯕꯅꯤ ꯍꯦ
ꯍꯣꯏ ꯍꯣꯏ ꯃꯅꯥꯁꯨ ꯍꯥꯎꯕꯅꯦ ꯍꯣꯏ ꯁꯤꯗꯗꯤ ꯃꯄꯥꯟꯗ ꯂꯩꯕꯅꯤꯅ ꯃꯌꯥꯡꯒꯤ ꯃꯌꯥꯡꯒꯤ ꯃꯥꯏꯔꯦꯟꯅꯦ
ꯑꯥ
ꯑꯩꯈꯣꯏ ꯑꯗꯨꯗꯤ ꯍꯥꯏꯗꯤ ꯑꯩꯈꯣꯏꯗꯤ ꯃꯄꯥꯟꯗ ꯂꯩꯕꯅꯤꯅꯀꯣ
ꯎꯝ
ꯌꯨꯝꯒꯤ ꯃꯥꯏꯔꯦꯟꯗꯨꯗꯤ ꯆꯥꯕ ꯐꯪꯗ꯭ꯔꯦꯕ
ꯎꯝ
ꯎꯝ
ꯍꯣꯏ ꯍꯦꯛꯅ ꯌꯨꯝꯒꯤ ꯃꯔꯦꯟ ꯍꯥꯎꯕꯅꯤ ꯍꯥ
ꯍꯣꯏ ꯍꯣꯏ ꯌꯨꯝ ꯌꯨꯝꯒꯤ ꯃꯥꯏꯔꯦꯟꯅ ꯈ꯭ꯋꯥꯏꯗꯒꯤ ꯍꯥꯎꯕꯅꯦꯍꯦ
ꯍꯣꯏ ꯀꯦꯗꯒꯤ ꯍꯧꯋꯦ ꯃꯣꯢꯒꯤ ꯇꯦꯁꯇꯣ ꯌꯥꯝꯅꯤꯍꯦ
ꯍꯣꯏ ꯌꯨꯝꯒꯤꯗꯤ ꯌꯨꯝꯒꯤꯅꯦ ꯃꯥ ꯇꯦꯁꯇꯣ ꯇꯣꯡꯉꯥꯜꯂꯦꯕꯀꯣ
ꯍꯣꯏ
ꯎꯝ
ꯑꯗꯨ ꯅꯪ ꯏ꯭ꯇꯥꯟꯗ ꯆꯥꯕ꯭ꯔꯣ
ꯍꯣꯏ ꯍꯣꯏ ꯑꯊꯟꯗ ꯆꯥꯏ ꯏ ꯢꯟꯗ ꯏꯆꯦ ꯇꯨꯝꯃꯤꯌꯦ ꯍꯥꯏꯗꯤ
ꯊ꯭ꯔꯤ
ꯍꯣꯏ ꯃꯥ ꯊꯕꯛ ꯆꯠꯀꯦ ꯇꯧꯕ ꯅꯨꯡꯗꯥꯡꯗ ꯑꯗꯨꯒꯤ ꯇꯨꯝꯈ꯭ꯔꯕ
ꯑꯣ ꯑꯗꯨ ꯅꯪꯁꯨ ꯆꯠꯇꯣꯏꯅꯤꯗꯅ ꯅꯪꯗꯤ ꯇꯨꯝꯅꯤꯡꯉꯥꯏ ꯃꯇꯝ ꯐꯪꯗꯦ
ꯑꯩꯁꯨ ꯍꯨꯟꯖꯤꯛꯇ ꯊꯣꯡꯕ ꯂꯣꯏꯔꯒ ꯆꯥꯛ ꯆꯥꯔꯒ ꯇꯨꯝꯈ꯭ꯔꯒꯦ ꯍꯥꯏꯅ ꯈꯟꯕꯅꯦ
ꯑꯥ ꯑꯥ ꯍꯣꯏ ꯁꯨꯃꯥꯏꯅ ꯇꯧꯕꯁꯨ ꯌꯥꯕꯅꯦ
ꯅꯨꯡꯗꯥꯡꯗ ꯑꯣꯏꯕꯒꯤꯀꯣ ꯊꯕꯛꯇꯣ
ꯎꯝ ꯍꯣꯏ ꯑꯗꯨ ꯅꯪ ꯇꯤꯟꯗ ꯇꯨꯝꯕꯗꯤ ꯑꯩꯗꯤ ꯇꯨꯝꯅꯤꯡꯗꯦꯗ ꯀꯣꯛ ꯅꯥꯏꯑꯦꯕꯀꯣ ꯅꯨꯡꯊꯤꯟꯗ ꯇꯨꯝꯕ ꯅꯨꯃꯤꯠꯇꯗꯤ ꯑꯗꯨꯝ ꯀꯣꯡ ꯅꯥꯏ
ꯎꯝ
ꯑꯗꯨꯏꯁꯨ ꯉꯁꯥꯏ ꯍꯥꯏꯕꯒꯃꯥꯏꯅ ꯑꯩꯈꯣꯏꯗꯤ ꯁꯤꯗ ꯊꯕꯛ ꯇꯧꯔꯒ ꯂꯩꯔꯛꯄꯅꯤꯅ ꯑꯗꯨꯝ ꯍꯩꯅꯔꯛꯑꯦꯕ
ꯎꯝ ꯍꯣꯏꯅꯦ
ꯎꯝ
ꯐꯥꯏ
ꯍꯥꯏꯗꯤ ꯅꯨꯡꯊꯤꯟꯒꯨꯝꯕꯗ ꯑꯌꯨꯛꯀꯨꯝꯕꯗ ꯇꯨꯝꯕꯗꯣꯀꯣ ꯅꯨꯡꯗꯥꯡ ꯇꯨꯝꯗ꯭ꯔꯁꯨ
ꯎꯝ ꯎꯝ ꯍꯣꯏꯅꯦ ꯎꯝ
ꯑꯁ ꯑꯩ ꯌꯦꯟꯁꯥꯡꯁꯦ ꯑ ꯇꯝꯁꯦ ꯃꯣꯔꯣꯛ ꯆꯥꯏꯍꯦ
ꯑ ꯀꯔꯤ ꯃꯔꯨꯞ ꯃꯄꯥꯛ ꯀꯔꯤ ꯀꯔꯤ ꯃꯦꯠꯄꯥ ꯆꯥꯕ꯭ꯔꯣ
ꯑꯩꯅꯣ ꯑ ꯈꯌꯥꯏꯒꯤ ꯃꯔꯨꯗꯣ ꯈꯪꯕ꯭ꯔꯥ
ꯍꯣꯏ ꯆꯧꯀ꯭ꯔꯤ ꯍꯥꯏꯒꯗꯕꯅꯤ
ꯑꯣ ꯑꯣ ꯁꯧꯒ꯭ꯔꯤꯒꯤ ꯃꯔꯨꯗꯣ ꯑꯗꯨ ꯑꯗꯨꯒꯤ ꯑꯃ ꯆꯥꯡ ꯂꯩꯕꯗꯣ ꯈꯪꯕ꯭ꯔꯥ
ꯑꯥꯎ ꯑꯩꯏꯦ ꯈꯥꯉꯦ ꯈꯥꯉꯦ ꯎꯝ ꯍꯥꯎꯕꯅꯦ ꯃꯖꯥꯅ ꯁꯤꯝꯔꯒꯀ ꯁꯤꯟꯕꯤꯔꯒ ꯑꯗꯨꯝ ꯆꯥꯕ ꯀꯥꯟꯗ ꯌꯥꯝ ꯊꯤꯅ ꯍꯧꯕꯅꯤꯍꯦꯛ ꯁꯤꯗꯤ ꯅꯣꯏꯁꯨ ꯁꯤꯒꯨꯝꯕꯥ ꯐꯪꯕ꯭ꯔꯣ
ꯍꯣꯏ ꯏꯆꯦꯅ ꯍꯥꯟꯅ ꯄꯨꯔꯛꯄꯀꯣ
ꯑꯣ
ꯎꯝ ꯁꯤꯗꯖꯨ ꯐꯪꯉꯦ ꯍꯣꯏ ꯗꯦꯜꯂꯤꯗꯁꯨ ꯂꯣꯏ ꯐꯪꯉꯦ ꯐꯪꯕꯗꯤ
ꯍꯣ ꯑꯁ ꯑꯩꯁꯨ ꯀꯨꯏꯅ ꯗꯦꯜꯂꯤꯗ ꯂꯩꯔꯝꯅꯦ
ꯑꯣ ꯆꯍꯤ ꯀꯌꯥ
ꯍꯧꯖꯤꯛ ꯑꯩꯅ ꯆꯍꯤ ꯇꯔꯨꯛ ꯂꯦ ꯂꯩꯕꯅꯦ ꯍꯩꯔꯒ ꯊꯕꯛ ꯇꯧꯕꯅꯤ
ꯎꯝ
ꯑꯁ ꯌꯥꯝ ꯃꯤꯁ ꯇꯧꯋꯦꯗ ꯗꯦꯜꯂꯤꯗ ꯑꯃꯨꯛꯀ ꯂꯥꯛꯅꯤꯡꯉꯦ ꯍꯥꯏꯕꯗꯤ ꯑꯩꯒꯤ ꯏꯆꯦ ꯀꯣꯏꯁꯨ ꯂꯨꯍꯣꯡꯂꯒ ꯑꯗꯨꯝ ꯂꯩꯌꯦꯕꯀꯣ ꯗꯦꯜꯂꯤꯗ ꯃꯥꯒꯤ ꯅꯨꯄꯥ ꯇꯕꯛ ꯇꯧꯕ ꯁ꯭ꯀꯨꯜꯗ ꯑ ꯃꯌꯨꯖꯤꯛꯇꯤ ꯆꯠ ꯇꯧꯕ ꯃꯤ ꯑꯗꯨ ꯑꯃꯈꯛꯇ ꯅꯠꯇꯦꯕ ꯏꯆꯦꯈꯣꯏ ꯌꯥꯝ ꯂꯩꯩꯌꯦꯕꯀꯣ
ꯍꯣꯏ ꯍꯣꯏ
ꯐꯪꯕ
ꯍꯣꯏ ꯍꯣꯏ
ꯍꯥꯏ ꯆꯥ ꯀꯀꯔꯤ ꯂꯣꯏꯅꯃꯛ ꯎꯝ
ꯎꯝ
ꯑꯃ ꯁꯦꯐ ꯑꯣꯏ ꯑꯣꯏꯕ ꯒꯨꯝꯗꯀꯣ ꯅꯣꯏꯗꯗ ꯑꯗꯨꯒꯤ ꯃꯥꯅ ꯑꯗꯨꯝ ꯄꯨꯔꯛꯑꯦꯕꯀꯣ
ꯍꯣꯏ
ꯑꯗꯨꯒꯤ ꯕꯔꯕꯤꯀ꯭ꯌꯨꯁꯦ ꯌꯥꯝ ꯍꯥꯎꯕꯅꯦꯕ ꯄꯥꯝꯖꯕꯅꯦꯕ ꯑꯩꯁꯨ
ꯎꯝ ꯍꯣꯏ
ꯅ
ꯍꯣꯏ
ꯍꯣꯏ ꯅꯪ ꯁꯤꯗ ꯗꯦꯜꯂꯤꯗ ꯂꯩꯔꯀꯥꯟꯗ ꯀꯔꯥꯏꯗ ꯂꯩꯔ ꯑꯥ ꯀꯗꯥꯏꯗꯌꯦ ꯀꯔꯤ ꯀꯔꯤ ꯊꯕꯛ ꯇꯧꯔꯝꯒꯦ
ꯑꯩꯗꯤ ꯑꯥ ꯎꯝ ꯀꯣ ꯑꯗꯨꯝ ꯂꯩꯌꯦ ꯑꯗꯨ ꯔꯦꯁꯇ꯭ꯔꯟꯗ ꯇꯨ ꯏꯌꯔꯁ ꯒꯨꯝꯕꯗ ꯔꯦꯁ